ꯍ
ꯍꯜꯂꯣ
ꯇꯥꯔꯦ ꯀꯕ ꯀꯥꯔꯦ
ꯌꯥꯝ ꯁꯥꯎꯔꯤꯁꯦ ꯀꯩꯒꯤꯅꯣ ꯌꯥꯝ ꯁꯥꯎꯔꯤꯁꯦ ꯀꯔꯤꯒꯤꯅꯣ ꯍꯥꯢꯕꯥ
ꯅꯁꯥ ꯈꯪꯗꯕꯔꯣ ꯐꯣꯟ ꯇꯧꯔꯛꯀꯅꯤ ꯍꯥꯏꯗꯤ ꯅꯪꯅ ꯍꯥꯟꯅ ꯁꯦꯝ ꯁꯥꯔꯒ ꯊꯝꯗꯧꯕ ꯅꯠꯇ꯭ꯔꯣ
ꯑꯗꯣ ꯑꯩꯒꯤ ꯐꯣꯟꯃꯛꯇꯤ ꯅꯠꯇꯦꯗꯅ ꯑꯩꯅ ꯀꯩꯗ ꯁꯝꯃꯤ ꯈꯣꯠꯂꯤ ꯑꯩꯗꯣ ꯈꯪꯗꯕ ꯃꯁꯛ ꯏꯁꯥꯒꯤ ꯗꯇꯥꯁꯨ ꯌꯥꯎꯕ ꯅꯠꯇꯦꯗꯅ
ꯍꯥꯟꯅ ꯌꯦꯡꯗꯧꯕꯅꯦꯗꯣ
ꯑꯩꯈꯣꯏꯅꯍꯨꯝ ꯄꯥꯏꯔꯦ ꯄꯥꯏ ꯀꯥꯟꯗ ꯑꯗꯨꯝ ꯇꯧꯁꯤꯜꯂꯛꯄꯅꯤ ꯑꯗꯨꯗ ꯑꯩꯗꯣ ꯌꯦꯡꯕꯩ ꯁꯪꯗꯕꯅꯤ
ꯍꯗꯨ ꯃꯥꯅꯦ
ꯍꯥꯏꯕꯗꯤ ꯍꯥꯏꯌꯦ ꯑꯗꯣ ꯑꯩꯈꯣꯏ ꯅꯍꯥꯟꯅ ꯑꯗꯨꯝ ꯄꯥꯏꯔꯤꯗꯅ ꯄꯤꯔꯛꯑꯣ ꯍꯥꯏꯕꯗ ꯉꯥꯏꯔꯤ ꯑꯗꯨꯗ ꯑꯗꯨꯝ ꯇꯧꯁꯤꯜꯂꯛꯄꯅ ꯍꯥꯜꯂꯤ ꯑꯗꯨ ꯅꯪꯅꯗꯕꯅꯤ ꯍꯥꯏꯕ
ꯅꯣꯏ ꯊꯝꯃꯒꯦ ꯁꯦꯝꯒꯦꯔꯥ
ꯀꯩ ꯍꯥꯏꯅꯣ ꯁꯦꯝꯕ ꯂꯣꯏꯔꯦ ꯀꯩꯅꯣ ꯇꯥꯃꯣ
ꯑꯣ ꯌꯥꯝ ꯐꯔꯦ ꯑꯗꯨꯑꯣ ꯑꯣꯏꯗꯤ
ꯑꯗꯨ ꯑꯗꯨꯃꯥꯏꯅ ꯇꯧꯕꯒꯤꯅꯦ ꯑꯗꯣ ꯌꯥꯝ ꯁꯥꯎꯒꯅꯨ
ꯍꯜꯂꯣ
ꯎꯝ ꯇꯥꯏꯌꯦ ꯇꯥꯏꯌꯦ
ꯁꯥꯎꯔꯅꯣ
ꯑ ꯌꯥꯔꯦ ꯑꯗꯨ ꯋꯥꯂꯁꯨ ꯂꯥꯛꯃꯔꯣꯏꯁꯦ
ꯎꯝ ꯑꯗꯣ ꯐꯣꯟ ꯇꯧꯅꯍꯜꯂꯕꯣ
ꯅꯪ ꯍꯌꯦꯡꯦꯝ ꯍꯌꯦꯡ ꯑꯌꯨꯛ ꯂꯥꯛꯀꯦꯡ ꯍꯌꯦꯡ ꯑꯗꯨꯝꯅ ꯁꯤꯟꯖꯩ ꯑꯃꯅꯦꯅꯤ
ꯑꯌꯨꯛꯇ ꯑꯗꯨꯝ ꯂꯣꯏꯗꯧ ꯑꯣꯏꯔꯝꯃꯅꯤꯅ ꯑꯗꯨꯗ
ꯎꯝ
ꯃꯥꯒꯤꯗꯤ ꯀꯩ ꯍꯥꯏꯇꯥꯔꯦ ꯎꯝ ꯑꯋꯥꯃꯟꯗꯤ ꯀꯌꯥꯃꯨꯛ ꯑꯣꯏꯅ ꯑꯗꯨꯃꯥꯏꯅ ꯇꯧꯗꯧ ꯃꯥꯜꯂꯤ
ꯎ ꯈꯪꯦꯗ
ꯑ
ꯌꯥꯝ ꯍꯥꯏ ꯇꯧ ꯃꯥꯟꯕ꯭ꯔꯥ ꯃꯥꯟꯗꯕ꯭ꯔꯥ ꯁꯨꯝ ꯈꯟꯕꯗ
ꯈꯪꯗꯦ
ꯎꯝ ꯑꯗꯨꯝ ꯃꯣꯏꯒꯤ ꯑꯗꯨꯝ ꯍꯥꯏꯅꯕ ꯆꯥꯝꯃꯉꯥ ꯄꯤꯕ ꯈꯣꯠꯄ ꯑꯗꯨꯗꯣ ꯑꯗꯨꯁꯨ ꯑꯗꯨꯝ ꯍꯥꯏꯔꯛꯄ꯭ꯔꯣ ꯑꯗꯨꯝ ꯍꯌꯦꯡ ꯇꯧꯔꯁꯤ ꯈꯣꯠꯂꯁ ꯑꯗꯨꯃꯥꯏꯅ
ꯎꯝ
ꯑꯣꯀꯦ ꯗꯣ ꯆꯥꯛ ꯇ ꯀ ꯀꯥꯏꯅꯣ ꯍꯥꯏꯗꯤ ꯃꯣꯏꯗꯤ ꯑꯃ ꯄꯨꯈꯝꯒꯤ ꯆꯥꯡꯗꯣ ꯑꯗꯨꯗꯣ
ꯆꯥꯛ ꯆꯥꯕꯗꯣ ꯁꯨꯃꯥꯏꯅ ꯅꯪꯅ ꯍꯪꯈ꯭ꯔꯒꯨꯝ ꯇꯧꯕꯅꯦ
ꯐꯪꯈ꯭ꯔꯦ ꯑꯗꯨꯗ ꯐꯖꯅ ꯈꯨꯝꯗꯦ ꯈꯔ ꯆꯥꯔꯤ ꯈꯣꯠꯂꯤ ꯑꯗꯨꯃꯥꯏꯅ ꯍꯥꯏꯔꯒ
ꯈꯖꯥ ꯑꯩ ꯐꯖꯅ ꯈꯨꯟꯗꯣꯡ ꯋꯥꯠꯂꯤꯒꯦ
ꯑꯗꯣ ꯍꯥꯏꯗꯤ ꯄꯨꯈꯝꯒꯤ ꯆꯥꯡꯗꯨꯗ ꯈꯨꯝꯗꯧꯕꯅꯤ
ꯇꯪꯈꯥꯏ ꯇꯪꯈꯥꯏ
ꯇꯪꯈꯥꯏ ꯇꯪꯈꯥꯏꯗꯤ ꯃꯣꯏ ꯄꯨꯈꯝꯗꯨꯣ ꯇꯪꯈꯥꯏ ꯃꯨꯛꯈꯥꯏꯔꯣ ꯎꯝ
ꯗꯃꯟ ꯀꯥꯞꯄꯒꯤ ꯑꯃꯃꯨꯛ ꯂꯥꯛꯏ
ꯎꯝ ꯀꯥꯄꯣ ꯀꯥꯄꯣ
ꯃꯁꯦ ꯔꯤꯄꯤꯠꯇ ꯑꯃꯨꯛ ꯀꯥꯞꯄ ꯌꯥꯔꯔꯣꯏꯅ ꯇꯧꯔꯤꯁꯦ ꯑꯃꯛ ꯀ ꯀꯥꯄꯗ ꯁ ꯐꯪꯉꯔꯣꯏꯅꯦ ꯁꯨꯃꯥꯏꯅꯅꯦ ꯍꯥꯏꯕꯤꯈ꯭ꯔꯒꯦ ꯃꯥꯥꯏꯁ ꯃꯁꯠ ꯃꯁ ꯂꯥꯛꯑꯦ ꯄꯨꯂꯞ ꯄꯨꯂꯞꯇꯤ ꯂꯥꯛꯑ ꯇꯦꯕ ꯁꯤꯒꯤ ꯃꯣꯏꯒꯤ ꯗꯃꯜ ꯀꯥꯞꯄꯁꯤꯡꯁꯤꯁꯨ
ꯎꯝ ꯂꯥꯛꯇꯥꯥꯔꯅꯤ ꯀꯩꯅꯣ ꯆꯞ ꯃꯥꯟꯅꯅ ꯂꯥꯛꯑꯣꯗꯤ ꯀꯅꯥꯅ ꯌꯥꯗꯣꯏꯅꯣ
ꯎꯝ ꯍꯥꯏꯗꯤ ꯍꯧꯕ ꯒꯔ ꯒꯔꯒ ꯂꯥꯛꯁꯤꯜꯂꯒ ꯑꯗꯨꯃꯥꯏꯅ ꯆꯠꯂꯤ ꯁꯤꯗ ꯑꯗꯨꯅ ꯃꯈꯜ ꯑꯃꯗꯁꯨ ꯐꯩꯌꯦꯕꯀ ꯍ ꯏꯚꯦꯟ ꯍꯦꯛ ꯂꯥꯛꯄ ꯑꯗꯨꯋꯥꯏꯗꯣ
ꯎꯝ
ꯎꯝ ꯑꯗꯣ ꯑꯩꯗꯣ ꯉꯥꯏꯍꯥꯛꯇꯨꯝ ꯇꯨꯝꯊꯍꯧꯔꯦ ꯀꯃꯥꯏꯅꯅꯣ ꯈꯪꯕ ꯈꯪꯍꯧꯗ꯭ꯔꯦ
ꯍꯣꯏ
ꯑꯥ ꯉꯁꯥꯏ ꯅꯨꯡꯊꯤꯟꯜꯁꯨ ꯉꯥꯏꯍꯥꯛ ꯇꯨꯝꯒꯨꯝꯗꯤ ꯇꯧꯕꯅꯦ ꯑꯗꯣ ꯈꯪꯗꯦ ꯑꯅꯤꯔꯛꯄꯨ ꯁꯨꯔꯦ ꯑꯩꯅ ꯇꯨꯝꯁꯤꯜꯂꯤꯁꯦ
ꯀꯨꯏꯗꯤ ꯀꯨꯏꯗꯕ ꯉꯥꯏꯍꯥꯛ ꯉꯥꯏꯍꯥꯛ ꯁꯠ ꯁꯠ ꯁꯠ ꯁꯠ ꯄꯨꯝꯕꯗ
ꯍꯣꯏ
ꯎꯝ ꯑꯗꯣ ꯍꯥꯏꯗꯤ ꯃꯃꯥꯗꯗꯤ ꯉꯥꯡꯅꯈ꯭ꯔꯕ꯭ꯔ ꯁꯨꯃꯥꯏꯅ ꯀꯣꯟꯅ ꯈꯨꯠꯇ ꯂꯩꯔ ꯀꯥꯟꯗ
ꯑꯉꯗꯦ
ꯅꯪꯅꯗ꯭ꯔꯁꯨ ꯑꯗꯨꯗ ꯑꯗꯨꯝ ꯑꯗꯨꯃꯥꯏꯅ ꯇꯥꯗꯣꯔꯤꯕꯅꯤꯅꯦ
ꯀꯅ
ꯍꯥꯏꯗꯤ ꯉꯥꯡꯅꯗ꯭ꯔꯁꯨꯀꯣ ꯑꯗꯨꯝ ꯑꯗꯨꯃꯥꯏꯅ ꯑꯗꯨꯝ ꯍꯥꯏꯗꯤ ꯑꯩꯈꯣꯏꯅ ꯍꯥꯏꯕꯗꯣ ꯈꯨꯠꯇ ꯂꯩꯔꯀꯥꯟꯗ ꯑꯣꯏꯅ ꯉꯥꯅꯨꯗꯣ ꯂꯩꯔꯣ ꯈꯣꯠꯂꯣ ꯍꯧꯖꯤꯛꯀꯤꯗꯤ ꯁꯤꯗ ꯑꯗꯨꯝ ꯁꯤꯖꯤꯟꯅꯔꯁꯦ ꯑꯗꯣ
ꯍꯥꯏꯗꯦ ꯎ
ꯑ ꯑꯗꯣ ꯑꯗꯨꯗꯤ ꯍꯌꯦꯡ ꯑꯗꯨꯝ ꯀꯃꯥꯏꯅ ꯇꯧꯇꯥꯔꯦ
ꯏ ꯌꯥꯎꯗꯣ ꯀꯦꯁꯂ ꯂꯩꯗꯦ
ꯎꯝ ꯏꯟꯗꯤꯌꯥꯗ ꯂꯩꯔꯃꯤꯅ ꯑꯗꯨꯝ ꯑꯣꯀꯦ ꯇꯥꯔꯦ ꯁꯤꯅꯦꯕꯀꯣ ꯇꯥꯝꯃꯣ ꯅꯠꯇ꯭ꯔꯥ
ꯎꯝ
ꯎꯝ
ꯎꯝ ꯎ ꯎ
ꯑꯦꯀꯥꯎꯟ ꯑꯃꯅ ꯕꯣꯅꯁꯇꯣ
ꯍꯅ ꯀꯥꯞꯄꯗ ꯕꯣꯅꯁ ꯐꯪꯗꯦ ꯒ꯭ꯌꯥꯟ ꯇꯥꯗꯕ꯭ꯔꯥ ꯈꯪꯗꯦ ꯃꯣꯏꯒꯤ ꯁꯤꯒꯤꯁꯤ ꯏꯪꯂꯤꯁꯇꯧꯕꯕꯨꯗꯤ ꯑꯗꯨꯝ ꯊꯥꯗꯤ ꯊꯥꯕꯅꯤ
ꯇꯔꯝꯃꯣꯏ
ꯎꯝ
ꯑꯩꯗꯤ ꯎꯏꯕꯕꯨ ꯍꯧꯎꯔꯦ ꯏꯁꯥꯁꯦ
ꯑꯗꯣ ꯁꯤꯁꯦ ꯂꯣꯏꯔꯒ ꯃꯥꯏ ꯇꯥꯕꯗꯤ
ꯎꯝ
ꯎꯝ
ꯎ
ꯅꯣꯡꯗꯤ ꯑꯩꯈꯣꯏ ꯈꯔ ꯈꯔ ꯇꯥꯏꯌꯦ ꯇꯥꯃꯣ ꯍꯪꯒꯤꯗꯤ ꯇꯥꯕ꯭ꯔꯥ
ꯑꯗꯨ ꯇꯥ ꯃꯈꯣꯟꯅ ꯇꯥꯗꯦ
ꯎꯝ ꯉꯁꯤꯗꯤ ꯌꯦꯡꯉꯣꯏꯗ꯭ꯔꯥ ꯃꯣꯏꯒꯤꯗꯣ ꯃꯣꯏꯒꯤ ꯕꯣꯜ ꯀꯥꯡꯕꯨꯗꯣ
ꯄꯤꯉꯦ ꯍꯥꯏꯕꯅꯦ ꯉꯁꯤ ꯅꯣꯔꯋꯦꯒ ꯏꯁꯄꯦꯟꯒ ꯂꯩ ꯍꯥꯏꯕꯅꯦ
ꯏꯁꯄꯦꯟꯒ ꯀꯩꯅꯣ ꯕꯦꯜꯖꯤꯌꯝ ꯍꯥꯏꯕ꯭ꯔꯥ ꯀꯩꯅꯣ
ꯏꯁꯄꯦꯟꯒꯅꯤꯗ ꯅꯣꯔꯋꯦꯒ
ꯅꯣꯔꯋꯦ ꯂꯩꯇꯦꯔ ꯉꯥꯏꯈꯣ ꯉꯥꯏꯈꯣ ꯌꯦꯡꯒꯦꯀꯣ ꯎꯝ ꯐꯤꯐꯥ ꯃꯦꯁ ꯁꯦꯗꯨꯜ ꯑ ꯐ꯭ꯔꯥꯟꯁꯀ ꯃꯣꯔꯣꯀꯣꯒꯥ ꯁꯦꯃꯤꯁ ꯑꯃꯥ ꯂꯩꯈ꯭ꯔꯦ ꯃꯣꯔꯃꯦꯠ ꯇꯨꯗ ꯏꯁꯄꯦꯟꯒ ꯕꯦꯜꯖꯤꯌꯝꯒ ꯁꯤꯅꯤ ꯑꯩꯅ ꯍꯥꯏꯖ ꯑꯗꯣ ꯅꯣꯔꯋꯦꯁꯤꯗꯤ ꯑꯥ ꯁꯟꯗꯦꯒꯤ ꯇꯥꯡ ꯇꯔꯥꯅꯤꯊꯣꯏꯒꯤꯅꯦ ꯁꯤꯗꯤ
ꯎꯝ ꯈꯪꯗꯦ ꯃꯣꯏ ꯑꯗꯨꯃꯥꯏꯅ ꯍꯥꯏꯌꯦꯕ
ꯉꯁꯤꯒꯤꯗꯤ ꯂꯣꯏꯈ꯭ꯔꯦꯕꯀꯣ ꯑꯁꯤꯁꯨ ꯍꯌꯦꯡꯒꯤ ꯄꯨꯡ ꯑꯃꯒ ꯄꯨꯡ ꯕꯥꯔꯣ ꯃꯈꯥꯏꯗꯅꯦꯕ ꯏꯁꯄꯦꯟꯒ ꯕꯦꯜꯖꯤꯌꯝꯒꯁꯦ ꯁꯨꯃꯥꯏꯅ ꯑꯃꯨꯛ ꯂꯩꯗꯣꯏꯁꯦ
ꯀꯩꯅꯣ ꯕꯦꯜꯖꯤꯌꯝꯁꯤ ꯃꯃꯤꯡꯕꯨ ꯏꯇꯥ ꯇꯥꯗꯦ ꯑꯥ ꯌꯧꯅꯒ ꯆꯪꯁꯤꯜꯂꯦ ꯑꯗꯨꯝ ꯂꯤꯡꯕ ꯃꯥꯜꯂꯦ ꯇꯧ
ꯏꯁꯄꯦꯟꯁꯦ ꯄꯣꯔꯇꯨꯒꯥꯜ ꯃꯥꯏꯊꯤꯕ ꯄꯤꯈꯤꯕꯅꯦ ꯄꯣꯔꯗꯤ ꯐꯅꯤ ꯄꯣꯔꯗꯤ ꯐꯅꯤ
ꯃꯣꯏ ꯀꯥꯟꯕꯥꯩꯅꯤ
ꯍꯣꯏ
ꯏꯁꯄꯦꯟꯒꯨꯝꯕ ꯖꯔꯃꯅꯤꯁꯨ ꯂꯩꯍꯧꯔꯦ ꯏꯁꯄꯦꯟ ꯖꯔꯃꯅꯤꯁꯨ ꯑꯗꯨꯝ ꯂꯤꯡꯕꯅꯦꯕꯀꯣ
ꯍꯣꯏ ꯇꯥꯅꯤꯡꯗꯦꯍꯦ
ꯍꯥꯏꯗꯤ ꯌꯥꯗ꯭ꯔꯦꯗ ꯃꯣꯏ ꯔꯣꯅꯥꯟꯗꯣ ꯀꯩꯀꯗꯣ ꯍꯟꯗꯛꯀꯤ ꯈꯨꯠꯁꯥꯟꯅꯗꯣ ꯍꯧꯕꯒ ꯑꯗꯨꯝ ꯈꯪꯈ꯭ꯔꯦꯕ ꯍꯥꯏꯗꯤ ꯀꯩꯁꯨ ꯀꯨꯏꯅ ꯆꯠꯂꯔꯣꯏꯗꯣ ꯃꯣꯏ ꯀꯥꯡꯕꯨꯅ
ꯃꯤꯁ ꯅꯪ ꯈꯪꯕꯤꯕ
ꯎꯝ ꯍꯥꯏꯗꯤ ꯂꯝ ꯃꯆꯥ ꯑꯃꯒ ꯄꯥꯟꯅꯕꯗ ꯗ꯭ꯔꯣꯒ ꯆꯠꯈ꯭ꯔꯦꯗꯅ ꯀꯔꯤꯝ ꯉꯝꯗꯕꯩ ꯈꯨꯠ ꯍꯟ ꯉꯝꯗꯕꯒꯤ
ꯇꯅꯤꯡꯗꯦꯍꯦ
ꯃꯦꯠ ꯇꯦꯗ ꯍꯥꯏꯗꯤ ꯁꯨꯝ ꯃꯦꯠꯁ ꯇꯣ ꯁꯤꯗꯕꯩ ꯋꯥꯗꯤ ꯅꯠꯇꯕ ꯁꯨꯝ ꯂꯩꯇꯕꯗꯣ ꯎꯄꯥꯏ ꯎꯗꯕꯗꯣ
ꯑꯗꯨ ꯗꯨꯅꯦꯕ ꯑꯗꯨꯒ ꯍꯥꯏꯗꯤ ꯔꯣꯅꯥꯜꯗꯣꯗꯨ ꯅꯠꯇ꯭ꯔꯗꯤ ꯀꯔꯤꯝꯇ ꯀꯅꯥꯝꯇ ꯑꯍꯩꯕ ꯌꯥꯎ ꯑꯗꯨꯒꯤ ꯇꯥꯏꯞ ꯇꯧꯔꯦꯕ ꯑꯗꯨꯒꯤꯅꯦꯕ ꯑꯥꯔꯖꯦꯟꯇꯤꯅꯥꯗꯤ ꯑꯗꯨꯝ ꯂꯩꯕꯅꯦꯕꯀꯣ ꯍꯥꯏꯗꯤ ꯃꯦꯁꯤꯒꯤ ꯕꯦꯀꯣ ꯍꯥꯏ ꯇꯥꯔꯦꯅꯦ ꯑꯗꯨꯃꯥꯏꯅ ꯑꯗꯨꯏ ꯑꯗꯨꯃꯥꯏꯅ ꯇꯧꯕꯒꯤꯅꯦ
ꯀꯥꯡ ꯆꯤꯛꯑꯦ ꯅꯪ ꯋꯥꯔꯤꯗꯨꯗꯤ ꯈꯣꯏꯗꯣꯛ ꯁꯅꯤꯡꯒꯦ ꯇꯧꯔꯦ
ꯁꯥꯎꯒꯅꯨ ꯁꯤꯗꯕ ꯅꯠꯇꯦ
ꯃꯥ ꯑꯦꯛꯁꯇꯦꯟꯁꯟ ꯃꯔꯤꯗꯨꯁꯨ ꯉꯁꯥꯏ ꯏꯁꯤꯡ ꯂꯧꯕꯗꯣ ꯑꯩꯈꯣꯏ ꯃꯥꯁꯤꯅ ꯏꯁꯤꯡ ꯁꯦꯟꯇꯦꯛꯁꯇꯨꯅ ꯂꯟꯁꯜꯂꯤꯗꯨ ꯎꯗꯕꯔ ꯈꯪꯗꯦ ꯂꯟꯁꯟ ꯅꯥꯟꯁꯤꯟꯅ ꯃꯔꯤꯗ ꯑꯗꯨꯝ ꯁꯤꯡꯗꯨ ꯃꯌꯥꯝ ꯍꯥꯞꯆꯤꯜ ꯁꯥꯠꯇꯣꯛꯄ ꯌꯥꯗ꯭ꯔꯦ
ꯎꯝ ꯑꯗꯨꯗꯤ ꯍꯥꯏꯗꯤ ꯁꯣꯛꯇꯤ ꯁꯣꯛꯂꯛꯇꯣꯏꯅꯤꯅ ꯅꯠꯇ꯭ꯔ ꯀꯨꯏꯅ ꯊꯝꯃꯗꯤ
ꯎꯝ ꯈꯪꯗꯦ
ꯍꯥꯏꯗꯤ ꯀꯃꯥꯏꯅꯅꯣꯕ ꯁꯤꯟꯇꯦꯛꯁ ꯑꯦꯛꯁꯇꯦꯟꯁꯟ ꯃꯔꯤ ꯁꯤꯟꯇꯦꯛꯁ ꯍꯥꯏꯗꯨꯅ
ꯆꯥꯛꯈꯨꯝꯗ ꯃꯩ ꯁꯤ ꯊꯤꯟꯖꯤꯟꯕꯅꯣ ꯐꯣꯟ ꯆꯥꯔꯖ ꯇꯧ ꯂꯩꯕꯗꯨꯗꯤ ꯐꯦꯟ ꯊꯥꯕꯗꯣ ꯅꯨꯡꯉꯥꯏꯇꯦꯗꯅ ꯑꯗꯨꯒꯤ ꯃꯥꯅꯤ ꯆꯥꯛꯈꯨꯝꯗꯒꯤ ꯑꯦꯛꯁꯟꯁꯟ ꯃꯔꯤ ꯁꯝꯃꯒ ꯊꯥꯕꯅꯦ ꯑꯗꯨꯒꯤ ꯑ ꯑꯗꯨꯒꯤ ꯃꯔꯤꯗꯣ ꯍꯥꯏꯗꯤ ꯃꯈꯨꯞ ꯄꯥꯈꯤꯗꯥꯏ ꯃꯔꯤ ꯃꯇꯦꯛ ꯑꯃ ꯁꯤꯟ ꯇꯦꯛꯁꯤꯟꯅꯅ ꯂꯩꯌꯦꯕ ꯁꯇꫭꯛ ꯌꯥꯗꯔꯦ ꯍ ꯁꯠꯄꯗ ꯑꯃꯨꯛ ꯇꯠꯈꯤꯗꯧ ꯃꯥꯟꯕ
ꯑꯥ ꯇꯠꯇꯣꯏꯅꯦ ꯇꯠꯈꯤꯕꯁꯨ ꯌꯥꯏ ꯅꯠꯇ꯭ꯔꯥ ꯁꯣꯛꯇꯣꯏꯅꯦꯕꯀꯣ
ꯎꯝ
ꯑꯗꯣ ꯀꯩ ꯍꯥꯏꯇꯥꯔꯦ ꯑ ꯑꯗꯨ ꯅꯟꯕꯗꯨꯣ ꯈꯔ ꯀꯨꯏꯔ ꯃꯥꯟꯕ꯭ꯔꯣ ꯉꯁꯤꯈꯛ ꯅꯟꯕ꯭ꯔꯣ
ꯉꯁꯤꯈꯛꯅꯤ ꯍꯥꯏꯁꯦ ꯑꯩꯅ ꯉꯁꯥꯏ ꯏꯁꯤꯡ ꯂꯧꯕꯗ ꯍꯥꯏꯈ꯭ꯔꯦꯀꯣ
ꯎꯝ ꯑꯗꯣ ꯍꯥꯏꯗꯤ ꯍꯥꯟꯗꯒꯤ ꯁꯨꯝ ꯇꯧꯔꯛꯄ ꯄꯣꯠꯇꯣ ꯑꯗꯨꯗꯨꯔꯅ ꯍꯪꯕ ꯉꯁꯤꯈꯛ ꯁꯣꯏꯕ꯭ꯔꯥ ꯑꯗꯨꯗꯨꯒꯤ ꯑꯗꯨꯃꯥꯏꯅ ꯍꯪꯕ
ꯎꯝ ꯅꯪ ꯀꯣꯛꯁꯤꯁꯨ ꯑꯩ ꯆꯉꯛꯄꯅꯦ
ꯂꯩꯌꯦ ꯑꯩꯈꯣꯏꯁꯨ ꯁꯤꯟꯇꯦꯛꯁ ꯃꯅꯨꯡꯗꯀꯣ ꯍꯥꯏꯗꯤ ꯑꯥꯞ ꯄꯣꯠꯆꯩ ꯃꯌꯥꯝꯅ ꯅꯪꯊꯦꯛꯑ ꯈꯣꯠꯂꯒ ꯑꯃꯨꯛ ꯑꯃꯨꯛ ꯁꯦꯡꯗꯣꯛꯄꯗ ꯂꯩꯔꯝꯕ ꯁꯦꯡꯗꯣꯛꯄꯗ ꯃꯅꯨꯡꯒꯤ ꯑꯃꯣꯠꯄ ꯍꯥꯏꯗꯤ ꯄꯣꯠ ꯆꯩ ꯀꯩꯀꯥ ꯃꯥꯔꯕꯣꯜ ꯅꯨꯡꯕꯣꯜ ꯀꯩꯀꯥ ꯂꯩꯔꯝꯕ ꯑꯗꯨꯝ ꯌꯥꯎꯋꯦ ꯑꯗꯨ ꯂꯧꯊꯣꯛ ꯊꯣꯛꯄꯁꯨ ꯌꯥꯎꯋꯤ ꯂꯧꯊꯣꯛꯄ ꯌꯥꯗꯕꯤ ꯑꯗꯨꯝ ꯑꯗꯨꯝ ꯅꯟꯈꯤꯕꯒꯤ ꯑꯗꯨꯃꯥꯏꯅ ꯄꯥꯛꯁꯤꯟꯕꯤ ꯑꯗꯨꯝ ꯂꯩꯌꯦꯕꯀꯣ ꯑꯗꯨꯃꯥꯏꯅ ꯑꯗꯨꯝ ꯄꯥꯛꯁꯤꯟꯕꯤꯗꯣ ꯑꯗꯨꯝ ꯑꯣꯏꯔꯤꯕ꯭ꯔꯥ ꯈꯣꯠꯂꯤꯕ꯭ꯔꯥ ꯑꯗꯨꯅꯤ ꯑꯩꯅ ꯍꯪꯉꯤꯁꯦ
ꯇꯤꯁꯦ ꯉꯁꯤ ꯀꯔꯤꯁꯤꯡ ꯆꯤꯡꯕꯗ ꯀꯩꯅꯣ ꯇꯧꯕꯗ ꯅꯪꯈꯤꯕꯅꯦ ꯉꯁꯥꯏꯅ ꯍꯥꯏꯈꯔꯦ ꯑꯗꯨ ꯍꯟꯖꯤꯟꯖꯤꯟ ꯍꯪꯂꯩ ꯑꯃꯨꯛ ꯉꯥꯡꯕꯗ ꯈꯪꯗꯕ ꯉꯝꯗꯦꯕ
ꯕꯤꯛ ꯕꯣꯁ ꯑꯩ ꯈꯪꯍꯧꯗ꯭ꯔꯦ ꯁꯥꯎ ꯀꯅꯣ
ꯌꯥꯔꯦ ꯑꯗꯨ ꯍꯥꯏꯔꯛꯀꯥꯅꯨ ꯑꯩꯉꯣꯟꯗ
ꯎꯝ ꯃꯥꯒꯤꯗꯣ ꯍꯥꯏꯗꯤ ꯀꯥꯞꯄꯗꯣ ꯄꯦꯛꯁꯤ ꯄꯦꯛ ꯑꯃ ꯀꯥꯞꯄꯗ ꯍꯥꯏꯗꯤ ꯄꯣꯠ ꯑꯃ ꯂꯩꯕꯗ ꯄꯣꯠ ꯑꯃ ꯐꯪꯕꯒꯤ ꯇꯥꯏꯞꯅꯦꯕꯀꯣ
ꯎꯝ
ꯑꯗꯨꯗꯣ ꯍꯥꯏꯗꯤ ꯑꯃꯨꯛꯇꯪ ꯂꯩꯈ꯭ꯔꯗꯤ ꯂꯣꯏꯗꯣꯏꯅꯦꯕ ꯑꯅꯤꯔ ꯍꯟ ꯂꯩꯕ ꯌꯥꯗ ꯄꯣꯠꯇꯣ ꯍꯟꯖꯤꯟ ꯍꯟꯖꯤꯟ ꯑꯦꯀꯥꯎꯟ ꯑꯃꯅ ꯃꯥꯗꯤ ꯍꯥꯟꯅ ꯂꯩꯈ꯭ꯔꯦ ꯈꯪꯗꯕ꯭ꯔꯥ ꯀꯩꯅꯣ ꯑꯗꯨꯗꯩ ꯀꯥꯞꯀꯦ ꯂꯥꯛꯏ ꯑꯩꯅ ꯆꯦꯛ ꯇꯧꯕꯤꯔꯦ ꯑꯗꯨ ꯀꯥꯞꯄ ꯂꯩꯔꯝꯃꯤ ꯌꯥꯔꯔꯣꯏꯅ ꯑꯩꯅ ꯍꯥꯏꯔꯦꯕꯀꯣ
ꯎꯝ
ꯑꯗꯒꯤ ꯑꯇꯣꯞꯄ ꯑꯩꯈꯣꯏꯒꯤ ꯃꯣꯏꯒꯤ ꯆꯥꯝ ꯌꯥꯡꯈꯩ ꯄꯤꯕ ꯀꯨꯂ꯭ꯔꯗꯣ ꯑꯗꯨꯗꯣ ꯑꯣꯏꯅ ꯀꯥꯞꯄꯤꯔꯣ ꯈꯣꯠꯂꯣ ꯑꯗꯨꯗꯣ ꯑꯣꯏꯅ ꯍꯥꯏꯔꯦ ꯑꯗꯨꯗꯣ ꯑꯣꯏꯅ ꯀꯥꯞꯄꯅꯤ
ꯎꯝ
ꯍꯨꯝ ꯑꯃꯥꯏꯅꯦ ꯇꯧꯋꯦ ꯁꯠ ꯀꯥꯞꯀꯦ ꯑꯗꯨꯗꯣ
ꯀꯥꯞꯄꯣ ꯀꯥꯞꯄꯣ
ꯅꯤꯄꯥꯟ ꯑꯃ ꯅꯤꯄꯥꯥꯟ ꯑꯍꯨꯝ ꯏꯟꯗꯤꯔꯥꯗꯨꯁꯨ ꯉꯥꯏꯍꯥꯛꯇꯪ ꯄꯤꯊꯣꯔꯛꯄ ꯌꯥꯏ ꯄꯣꯠꯅꯤ
ꯁꯤꯗ ꯇꯧ ꯔꯁꯨ ꯌꯥꯏ ꯀꯩꯅꫭ ꯆꯥꯞ ꯃꯥꯟꯅꯤꯏꯌꯦ ꯑꯩꯅ ꯁꯤ ꯉꯥꯗꯪ ꯆꯥꯁ ꯇꯧꯁꯤꯔ ꯈꯪꯟꯕ
ꯑꯥ ꯁꯤꯅꯣꯒꯤꯗꯣ ꯑꯗꯨꯃꯥꯏꯅ ꯑꯣꯏꯔꯝꯒꯗ꯭ꯔꯅ ꯈꯟ ꯗꯥ ꯌꯣꯡꯆꯥꯛ ꯍꯥꯏꯔꯤ
ꯆꯥꯠꯂꯨꯅꯤ ꯑꯃ ꯃꯅꯤꯡ ꯑꯃꯨꯛ ꯃꯃꯥꯡ ꯑꯃꯨꯛ ꯊꫭꯛꯀꯅꯤ
ꯀꯅꯥꯗ ꯉꯥꯡꯉꯤꯅꯣ
ꯕꯣꯜꯗ
ꯀꯣꯏꯆꯠ ꯆꯠꯂꯦ ꯍꯥꯏꯕꯩ ꯉꯥꯡꯉꯤꯔꯕ
ꯎꯝ ꯂꯥꯏꯔꯤꯛ ꯄꯥꯗꯕꯩ ꯃꯥ ꯅꯣꯡꯃꯗ ꯌꯨꯝꯗ ꯂꯥꯏꯔꯤꯛ ꯄꯥꯔꯗꯤ ꯄꯨꯡ ꯀꯌꯥ ꯂꯥꯏꯔꯤꯛ ꯄꯥꯗꯣꯏꯕ ꯄꯨꯡ ꯑꯅꯤ ꯐꯥꯅ ꯄꯥꯕ꯭ꯔꯣ ꯅꯪꯕꯣ ꯏꯟꯖꯜꯂꯒ
ꯑꯗꯣ ꯒ꯭ꯌꯥꯟꯗꯤ ꯇꯥꯔꯛꯈꯤꯅꯤꯗ ꯈꯔ ꯆꯥꯎꯔꯛꯑꯒ ꯍꯥꯏꯗꯤ ꯃꯦꯇ꯭ꯔꯤꯛ ꯃꯌꯥ ꯑꯗꯥꯏꯒꯨꯝꯕꯗꯣ ꯑꯗꯨꯗꯤ ꯂꯥꯏꯔꯤꯛ ꯄꯥꯅꯤꯡꯉ ꯄꯥ ꯍꯩꯅꯤꯡꯕ ꯈꯔ ꯐꯥꯎꯔꯛꯄꯗꯤ ꯌꯥꯏ
ꯎ
ꯑꯗꯣ ꯑꯗꯨꯃꯥꯏ ꯇꯧꯔꯛꯕꯁꯦ ꯑꯗꯨꯗ ꯃꯦꯠꯀꯤ ꯁꯞꯖꯦꯛꯁꯦ ꯀꯔꯣꯛ ꯀꯔꯥꯛ ꯌꯥꯝ ꯆꯠꯄꯅꯦꯕꯀꯣ ꯑꯇꯩ ꯑꯇꯩꯗꯤ ꯑꯗꯨꯝ ꯈꯔ ꯑꯗꯨꯝ ꯑꯩꯈꯣꯏꯅ ꯄꯥꯈꯤꯕ ꯈꯔ ꯍꯥꯏꯗꯤ ꯈꯔ ꯈꯪꯖꯕ ꯍꯩꯖꯕ ꯑꯗꯨꯝ ꯇꯥꯛꯄꯗꯨꯅ ꯍꯩꯉꯝꯕꯅꯦꯕ ꯑꯗꯣ ꯃꯦꯠ ꯁꯦꯌꯥꯝꯅꯪ ꯌꯥꯗꯕꯅꯤ ꯍꯥꯟꯅꯒꯤ ꯃꯃꯥꯡ ꯃꯃꯥꯡꯒꯤ ꯅꯣꯂꯦꯖ ꯌꯥꯎꯔꯛꯇ꯭ꯔꯗꯤꯀꯣ